ꯇꯥꯕ꯭ꯔꯣ
ꯇꯥꯕ꯭ꯔꯣ ꯇꯥꯏꯌꯦ ꯇꯥꯏꯌꯦ
ꯅꯨꯡꯉꯥꯏꯔꯤꯕꯣ
ꯅꯨꯡꯉꯥꯔꯤꯕꯣ ꯅꯨꯡꯉꯥꯏꯔꯤ ꯅꯪ ꯅꯨꯡꯉꯥꯏꯔꯤꯕꯣ
ꯑꯥ
ꯑꯥ ꯆꯥꯛ ꯆꯥꯔꯕꯣ
ꯆꯥꯔꯦ ꯅꯪꯗꯤ ꯆꯥꯔꯕꯣ
ꯆꯥꯔꯦ ꯅꯪꯗꯤ ꯆꯥꯔꯕꯣ ꯆꯥꯔꯦ ꯀꯩ ꯃꯊꯦꯜ ꯆꯥꯔꯒꯦ ꯉꯁꯤ
ꯏꯔꯣꯝꯕ ꯆꯥꯏꯌꯦ ꯅꯪꯗꯤ
ꯏꯔꯣꯝꯕ ꯆꯥꯏꯌꯦ ꯅꯪꯗꯤ ꯑꯩ ꯉꯥꯍꯩ ꯆꯥꯏ
ꯁꯦꯁ ꯑꯍꯥꯎꯕꯅꯤ ꯀꯣ
ꯥ ꯁꯦꯁ ꯑꯍꯥꯎꯕꯅꯤ ꯀꯣ ꯎꯝ ꯅꯣꯡ ꯐꯥꯗꯣꯛ ꯆꯥꯕꯅꯤꯗ ꯑꯅꯥ ꯌꯦꯛꯀꯗꯤ ꯌꯥꯎꯗꯦꯀꯣ
ꯌꯥꯎꯗꯦ
ꯌꯥꯎꯗꯦ
ꯅꯣꯏꯗꯤ ꯌꯥꯎꯗ꯭ꯔꯣ
ꯅꯣꯏꯗꯤ ꯌꯥꯎꯗ꯭ꯔꯣ ꯑꯩ ꯅꯍꯥꯟ ꯍꯣꯁꯄꯤꯇꯥꯜꯗ ꯆꯦꯛꯑꯞ ꯆꯠꯂꯨꯕꯅꯦ ꯕꯤꯄꯤ ꯈꯔ ꯋꯥꯡꯉꯦꯅ
ꯀꯌꯥ ꯂꯩꯔꯤꯅꯣ
ꯀꯌꯥ ꯂꯩꯔꯤꯅꯣ
ꯋꯥꯟ ꯐꯣꯔ ꯇꯤ ꯕꯥꯏ ꯃꯈꯥꯒꯤꯗꯣ ꯍꯟꯗ꯭ꯔꯦꯗ ꯌꯧꯕ꯭ꯔꯥ ꯑꯗꯨꯃꯥꯏꯅ ꯇꯧꯕꯅꯦ ꯑꯗꯨꯏ ꯃꯈꯥꯒꯤꯗꯣ ꯋꯥꯡꯉꯦ ꯍꯥꯏꯔꯛ ꯄꯅꯦꯕ ꯑꯗꯨꯏ ꯍꯤꯗꯥꯛ ꯊꯥꯔꯛꯄꯅꯦ ꯍꯤꯗꯥꯛ ꯆꯥꯕꯗꯤ ꯆꯥꯔꯦ
ꯑꯣ
ꯑꯣ ꯐꯖꯅ ꯆꯥꯎ ꯐꯖꯅ ꯆꯥꯎ ꯍꯤꯗꯥꯛꯇꯣ ꯎꯝ ꯀꯨꯝꯕꯤꯗꯒꯗꯤ ꯆꯠꯇ꯭ꯔꯕꯣ
ꯆꯠꯇ꯭ꯔꯦ
ꯆꯠꯇ꯭ꯔꯦ ꯍꯟꯗꯛ ꯆꯠꯁꯤꯔ ꯇꯧꯕꯅꯤ ꯁꯥꯕꯁꯤꯗ ꯆꯠꯄ ꯇꯟ ꯂꯩꯔꯦ ꯎꯝ ꯕꯤꯝꯗꯤ ꯁ꯭ꯀꯨꯜ ꯆꯠꯂꯤꯕꯣ
ꯎꯝ
ꯎꯝ ꯆꯠꯈꯤꯌꯦ ꯎꯝ ꯀ꯭ꯂꯥꯁ ꯀꯌꯥ ꯀꯥꯏꯅꯣ ꯍꯧꯖꯤꯛꯄꯣ
ꯐꯥꯏꯞ ꯀꯥꯏꯅꯦ
ꯐꯥꯏꯞ ꯀꯥꯏꯅꯦ ꯑꯦ ꯌꯥꯝ ꯇꯝꯃꯦꯅꯦ
ꯎꯝ
ꯍꯧꯖꯤꯛꯁꯤꯕꯨ ꯀꯩ ꯀꯩ ꯇꯧꯔꯤꯒꯦ ꯀꯩꯇꯧꯔꯨꯅꯤ ꯀ꯭ꯂꯥꯁ ꯈꯔ ꯆꯠ ꯍꯥꯏꯗꯤ ꯑꯦꯛꯖꯥꯝꯒꯤ ꯈꯔ ꯊꯥꯖꯤꯔꯅ ꯂꯥꯏꯔꯤꯛ ꯀꯩꯀꯥ ꯈꯔ ꯌꯦꯡꯉꯝꯕꯅꯤ
ꯊꯥꯖꯤꯜꯂꯣ ꯊꯥꯖꯤꯜ
ꯊꯥꯖꯤꯜꯂꯣ ꯊꯥꯖꯤꯜꯂꯣ ꯎꯝ ꯃꯇꯝ ꯂꯩꯔꯤ ꯀꯥꯟꯗ ꯃꯇꯝ ꯂꯩꯉꯥꯏꯗ ꯊꯥꯍꯧꯗ꯭ꯔꯗꯤ ꯎꯄꯥꯏ ꯂꯩꯇꯦꯅꯦ
ꯅꯣꯏ ꯌꯨꯝ ꯑꯃ ꯑꯅꯧꯕ ꯁꯥꯕꯗꯨꯗꯤ ꯁꯪꯒꯥꯒ꯭ꯔꯕꯣ ꯀꯃꯥꯏꯅ ꯇꯧꯔꯒꯦ ꯁꯪꯒꯥꯒ꯭ꯔꯦ ꯍꯟꯗꯛ ꯑꯦ ꯀꯩꯝ ꯇꯥꯗꯦꯅ ꯄꯥꯎꯒ ꯃꯤꯒ ꯑꯝꯇ ꯍꯥꯏꯗ꯭ꯔꯦꯗ ꯃꯤꯁꯇꯤ ꯈꯔꯒ ꯑꯩꯈꯣꯏꯁꯤ ꯏꯃꯨꯡ ꯃꯅꯨꯡ ꯈꯔꯒ ꯑꯩꯅ ꯂꯥꯏꯒꯤ ꯁꯣꯏꯗꯅ ꯈꯔ ꯇꯧꯔ ꯂꯣꯏꯔꯦꯅꯦ
ꯎꯝ
ꯎꯝ ꯑꯁ ꯈꯪꯗ꯭ꯔꯦꯅ ꯑꯅꯥ ꯑꯌꯦꯛ ꯌꯥꯎꯁ ꯅꯨꯡꯁꯨ ꯅꯨꯡꯉꯥꯏꯇꯦ
ꯅꯅꯥꯎꯗꯤ ꯊꯕꯛ ꯆꯠꯂꯤꯕꯣ ꯀꯃꯥꯏꯅ ꯇꯧꯔꯤꯒꯦ
ꯆꯠꯂꯦ ꯍꯧ
ꯆꯠꯂꯦ ꯍꯧꯖꯤꯛꯁꯨ ꯆꯠꯅꯤ ꯎꯝ ꯃꯣꯏ ꯄꯣꯠꯄꯨ ꯂꯥꯛꯄ ꯍꯧꯕ ꯌꯥꯔꯦ ꯍꯥꯏꯕ
ꯌꯥꯔ ꯃꯥ
ꯌꯥꯔ ꯃꯥꯜꯂꯦ ꯉꯁꯤꯗꯩ ꯂꯥꯛꯈ꯭ꯔꯦ ꯎꯝ ꯐ ꯃꯣꯏ ꯀꯩꯅꯣ ꯇꯧꯔ ꯏꯁꯀꯣꯠ ꯇꯧꯔꯒ ꯈꯔꯕꯨꯗꯤ ꯄꯨꯁꯜꯂꯑꯦ ꯍꯥꯏꯕꯅꯦ ꯇꯧꯔꯒ ꯌꯥꯎꯔꯛꯑꯃꯅꯤ ꯈꯔ ꯊꯥ ꯑꯃꯅꯤ ꯂꯦꯞꯄꯨꯔꯒ ꯐꯖꯔꯝꯃꯅꯤ ꯊꯕꯛꯇꯤ
ꯐꯖꯅ
ꯐꯖꯔꯦ ꯃꯤꯁꯨ ꯇꯣꯛꯈ꯭ꯔꯦ ꯈꯔ ꯎꯝ ꯑꯗꯨ ꯃꯥꯅ ꯍꯪꯀꯟꯗ ꯑꯅꯤ ꯀꯦ ꯂꯩꯔꯦ ꯑꯁ ꯕꯤꯔꯥꯅꯤ ꯋꯥꯁꯨ ꯆꯥꯛꯇꯤ ꯆꯥꯈ꯭ꯔꯕ ꯆꯥꯗꯔꯤꯗ ꯑꯁ ꯊꯡꯑꯅꯤꯅꯩ ꯍꯜꯂꯛꯑ ꯆꯥꯅꯤ ꯊꯦꯡꯉꯅꯤ ꯈꯔ ꯑꯗꯨꯝ ꯀꯨꯝꯕꯤꯔꯣꯝꯗꯒꯤ ꯑꯃ ꯑꯦꯝ ꯌꯨꯗ ꯂꯩꯕꯗꯨ ꯃꯣꯏ ꯀꯩꯀꯩ ꯇꯧꯔꯤꯒꯦ
ꯃꯣꯏꯖꯨ ꯌꯨꯅꯤꯚꯔꯁꯤꯇꯤꯗ
ꯁꯤꯗꯥꯛ
ꯈꯦꯄꯦ ꯇ ꯍꯜ꯭ꯔ ꯂꯩ ꯑꯩꯁꯨ ꯑꯦꯝ ꯑꯦ ꯇꯝꯊꯁꯤꯔ ꯇꯧꯔꯝꯕꯅꯦ ꯑꯗꯨ ꯀꯩꯅꯣ ꯇꯧꯔꯦ ꯇꯟꯕꯅ ꯇꯣꯛꯑꯦ ꯑꯦꯛꯖꯥꯝ ꯑꯣꯏꯅ ꯊꯥꯔꯒꯦꯅ ꯊꯕꯛꯀꯤ ꯀꯩꯒꯤ
ꯇꯝꯃꯨ ꯀꯣꯏꯅꯣ
ꯇꯃꯨꯛ ꯀꯩꯅꯣ ꯑꯗꯨꯝ ꯏꯡꯉꯦꯗꯣ ꯑꯦꯛꯖꯥꯝ ꯊꯥꯔꯁꯨ ꯎꯝ ꯀꯩ ꯇꯧꯔꯗꯣꯏꯅꯣꯅꯦ ꯑ ꯑꯦ ꯇꯧꯔꯛꯒ ꯑꯗꯨ ꯇꯟꯗꯅ ꯇꯣꯛꯑꯕ ꯃꯣꯏ ꯀꯩꯅꯣꯒꯤ ꯁꯤ ꯀꯣꯅꯨꯡ ꯃꯃꯥꯡꯗ ꯂꯩꯕ ꯀꯣꯆꯤꯡ ꯁꯦꯟꯇꯔ ꯑꯝꯗ ꯀꯣꯆꯤꯡ ꯆꯠꯂꯦ ꯑꯌꯨꯛ ꯑꯌꯨꯛꯇ ꯑꯗꯨꯒ ꯈꯔ ꯌꯦꯡꯉ ꯑꯦꯛꯖꯥꯝ ꯀꯩꯀꯩ ꯊꯥ ꯌꯥꯕꯗꯣ ꯌꯦꯡꯉꯒ ꯈꯔ ꯊꯥꯖꯤꯟꯒꯦ ꯇꯣ
ꯑꯗꯣ
ꯑꯗꯣ ꯏꯃꯥꯍꯣꯏꯗꯤ ꯅꯥꯗꯕ꯭ꯔꯣ ꯃꯃꯥꯍꯣꯏꯕꯨꯗꯤ ꯀꯩꯝ ꯇꯧꯗꯦ
ꯉꯁꯤꯁꯨ ꯑꯃꯨꯛ ꯃꯣꯏ ꯀꯩꯅꯣꯒꯤ ꯂꯩꯀꯥꯏꯒꯤ ꯀꯩꯒꯤ ꯇꯣꯇꯤ ꯑꯅꯧꯕ ꯂꯧꯁꯟꯒꯗꯧꯕ ꯀꯩꯗꯧꯕꯒꯤ ꯃꯣꯏ ꯂꯥꯛꯑꯒ ꯇꯧꯕ ꯈꯣꯠꯄꯒꯤ ꯇꯧꯕꯧꯕꯗ ꯈꯔꯗꯤ ꯅꯨꯡꯁꯥꯗ ꯆꯠꯄꯒꯤ ꯋꯥꯗꯤ ꯋꯥꯈ꯭ꯔꯕ ꯎꯝ ꯌꯨꯝ ꯑꯅꯧꯕꯗꯨꯗꯤ ꯄꯨꯂꯞ ꯍꯣꯡꯖꯤꯜꯂꯕꯣ ꯀꯃꯥꯏꯅ ꯇꯧꯔꯒ‌ꯦ ꯃꯣꯏ ꯑꯗ ꯍꯣꯡꯖꯤꯜꯂꯦ ꯑꯩꯈꯣꯏꯗꯤ ꯂꯩꯍꯧꯔꯤ ꯑꯁ ꯎꯝ ꯐꯩ ꯑꯗꯨ ꯄꯨꯂꯞ ꯍꯣꯡꯖꯤꯜꯂꯛꯀꯥꯟꯗꯗꯤ ꯈꯔ ꯐꯔꯅꯤ ꯎꯝ ꯎꯝ ꯇꯧꯔꯤꯁꯦ ꯃꯊꯛꯇꯨꯗꯤ ꯁꯥ ꯂꯣꯏꯔꯕꯣ ꯀꯃꯥꯏꯅ ꯁꯥꯕ ꯍꯧꯗ꯭ꯔꯤ ꯈꯔ ꯂꯩꯔ ꯍꯧꯔꯅꯤ ꯎꯝ ꯑꯗꯨꯗ ꯄꯨꯂꯞ ꯍꯣꯡꯖꯤꯜꯂꯗꯤ ꯈꯔꯗꯤ ꯅꯨꯡꯉꯥꯏꯔꯅꯤ ꯎꯝ ꯈꯔ ꯒ꯭ꯌꯥꯟ ꯇꯥꯔꯅꯤ ꯑꯩꯁꯨ ꯎꯝ
ꯈꯪꯉꯤ ꯒ꯭ꯌꯥꯟ ꯇꯥꯗꯦ ꯍꯧꯖꯤꯛꯀꯥꯟꯁ‍ꯦ ꯁꯥꯅ ꯁꯥꯔꯤꯕ ꯀꯩ ꯃꯊꯦꯜꯅ ꯏꯍꯥꯎ ꯍꯥꯎꯒ‌ꯦ ꯍꯧꯖꯤꯛꯀꯥꯟꯁꯤꯕꯨ
ꯀꯥꯡꯁꯨ
ꯀꯥꯡꯁꯣꯏꯒꯨꯝꯕ ꯁꯧꯒ꯭ꯔꯤꯅ ꯏꯍꯥꯎ ꯍꯥꯎꯔꯦ ꯑꯗꯨꯕꯨꯗꯤ ꯁꯥꯕꯅꯤꯅ ꯑꯃ ꯅꯣꯏ ꯃꯥꯡꯒꯣꯟꯒꯤ ꯍꯩꯅꯧꯒ ꯄꯥꯟꯕꯗꯨꯗꯤ ꯀꯌꯥꯝ ꯄꯥꯜꯂꯤꯒꯦ ꯍꯥꯎꯕꯅꯦ ꯑꯗꯨ ꯍꯩꯅꯧꯗ ꯄꯥꯟꯗꯦꯗ ꯂꯣꯏꯈꯒ꯭ꯔ‌ꯦ ꯀꯩꯁꯨ ꯌꯥꯝ ꯄꯥꯟꯗ꯭ꯔꯦꯗ ꯌꯨꯕꯤ ꯍꯩꯅꯧꯒꯗꯣ ꯑꯁ ꯍꯥꯎꯕꯅꯦ ꯍꯩ ꯔꯥꯗꯤ ꯐꯖꯅ ꯍꯧꯕꯅꯤꯍꯦ
ꯍꯧꯋꯦ
ꯍꯧꯋꯦ ꯆꯥꯁꯤ ꯂꯥꯛꯑꯣ ꯅꯣꯡꯃ ꯆꯥꯁꯤ ꯆꯥꯁꯤ ꯆꯥꯛ ꯆꯥꯃꯤꯟꯅꯗꯕꯁꯨ ꯀꯨꯏꯔꯦ ꯅꯣꯡꯃ ꯀꯩꯅꯣꯝꯃ ꯊꯣꯡꯉꯒ ꯄꯨꯂꯞ ꯆꯥꯃꯤꯟꯅꯔꯒ
ꯑ ꯆꯥꯁꯤ ꯂꯥꯛꯑꯣ ꯅꯨꯃꯤꯠ ꯑꯃ ꯍꯥꯏꯔꯛꯑꯣ ꯑꯗꯨꯗꯨꯒ
ꯑꯗꯨꯗꯨꯒ ꯑꯁ ꯑꯣꯛ ꯐꯨꯠꯄꯗꯣ ꯆꯥꯅꯤꯡꯉ‌ꯦꯍ‌ꯦ
ꯆꯥꯁꯦ
ꯆꯥꯁꯦ ꯗꯅꯥꯎꯗꯁꯨ ꯍꯥꯏꯌ‌ꯣ ꯑꯩꯅ ꯍꯪꯉꯛꯑꯦꯅ
ꯍꯥꯏꯒꯦ ꯍꯥꯏꯒꯦ
ꯍꯥꯏꯒꯦ ꯍꯥꯏꯒꯦ ꯑꯝ ꯒꯌ꯭ꯥꯟ ꯇꯥꯗꯦ ꯇꯧꯗꯣꯏꯁꯦ ꯕꯦꯝꯃꯗꯤ ꯑꯗꯨꯝ ꯁ꯭ꯀꯨꯜ ꯆꯠꯂꯤ ꯆꯠꯂꯦ ꯈꯗꯥꯡꯗꯤ ꯐꯖꯔꯦ ꯃꯥꯁꯨ ꯑ ꯈꯔ ꯍꯥꯟꯅꯗꯗꯩꯁꯨ ꯈꯔ ꯂꯤꯡꯒꯤꯕꯅꯤꯅꯦ ꯄꯤꯛꯏꯉꯩꯗꯩꯁꯨ ꯄꯨꯔ ꯍꯅꯨꯕꯤ ꯑꯣꯜꯂꯝꯃꯅꯤ ꯍꯟꯅꯗꯩꯩ ꯍꯦꯟꯅꯥ ꯉꯥꯡꯅ ꯉꯝꯕ ꯖꯥꯠ ꯅꯠꯇꯦꯍꯦ ꯑꯣꯟꯖꯟ ꯑꯣꯟꯖꯟ ꯈꯠꯅ ꯂꯩꯔꯝꯅꯤꯕ ꯑꯃꯨꯛ ꯀꯥꯂꯦꯟ ꯁꯨꯇꯤꯒꯗꯤ ꯊꯥꯈ꯭ꯔꯕ ꯃꯣꯏꯒꯤꯗꯤ
ꯊꯥꯒ꯭ꯔꯦ
ꯊꯥꯈꯒ꯭ꯔꯦ ꯀꯥꯕ ꯍꯧꯔꯦ ꯑꯃꯨꯛ ꯎꯝ ꯄꯩꯈꯥ ꯍꯥꯏꯗꯣꯛꯑꯦ ꯍꯟꯗꯛ ꯀꯃꯥꯏ ꯇꯧꯔꯒꯦ ꯄꯥꯁ ꯇꯧꯔꯕ ꯄꯥꯁ ꯇꯧꯋꯦ ꯐꯤꯞꯇꯤꯒꯤ ꯃꯅꯨꯡꯗ ꯐꯣꯔꯇꯤ ꯅꯥꯏꯟ ꯍꯥꯞ ꯑꯩꯁ ꯍꯥꯞ ꯑꯃꯇꯪ ꯋꯥꯠꯍꯧꯔꯤꯗꯨꯅ ꯀꯃꯥꯏꯅ ꯇꯧꯔꯤꯕ
ꯑꯥ
ꯑ ꯀꯦꯒ ꯑꯦꯜꯒꯗꯣ ꯑꯗꯨꯋꯥꯏꯗ ꯈꯔ ꯁꯣꯏꯈ꯭ꯔꯕ
ꯍꯥꯟꯅꯗꯩꯁꯨ ꯑꯗꯨꯝ ꯋꯥꯟ ꯇꯨ ꯊ꯭ꯔꯤ ꯑꯦ ꯕꯤ ꯁꯤ ꯄꯤꯛꯏꯉꯏꯗꯩꯁꯨ ꯑꯗꯨꯝ ꯍꯥꯏ ꯍꯧꯈ꯭ꯔꯕꯅꯤꯗ ꯃꯥꯗꯤ ꯑꯗꯨ ꯐꯖꯅ ꯀꯩꯅꯣ ꯇꯧꯕꯤꯔꯗꯤ ꯃꯤ ꯑꯣꯏꯅꯤ ꯐꯖ ꯐꯖꯅ ꯁꯦꯟꯅꯕ ꯑꯉꯥꯡꯗꯨ ꯎꯝ ꯁꯦꯟꯅꯕꯒ ꯉꯝꯗꯦꯕꯣ ꯑꯉꯥꯡꯅ ꯉꯝꯍꯜꯂꯗꯤ ꯌꯥꯔꯔꯣꯏꯒꯣ ꯑꯀ
ꯑ
ꯐꯔꯦ ꯐꯔꯦ ꯑꯗꯨꯗꯤ ꯅꯨꯡꯉꯥꯏꯦ ꯌꯥꯝ ꯄꯥꯎ ꯐꯥꯎꯅꯕ ꯅꯨꯡꯄꯥꯗꯣ ꯁꯨꯃꯥꯏꯅ ꯄꯥꯎ ꯐꯥꯎꯅꯁꯦ ꯎꯝ ꯅꯣꯡꯃ ꯂꯥꯛꯑꯣ ꯂꯥꯛꯀꯦ ꯂꯥꯛꯀꯦ
ꯑꯊꯨꯕꯤꯗ
ꯑꯊꯕꯤꯗ ꯎꯝ ꯑꯅꯥ ꯑꯌꯦꯛ ꯌꯥꯎꯗꯅ ꯐꯖꯅ ꯐꯖꯅ ꯂꯩꯔꯝꯃꯣ
ꯎꯝ
ꯗꯝ
ꯈꯔ ꯂꯩꯔꯒ
ꯈꯔ ꯂꯩꯔꯒ ꯑꯃꯨꯛ ꯐꯥꯎꯅꯔꯁꯦ
ꯊꯝꯃꯒꯦ
ꯊꯝꯃꯒꯦ
ꯇꯥꯕ꯭ꯔꯣ
ꯇꯥꯕꯔꯣ ꯑꯝ